ꯀꯩꯅꯣ ꯄꯥꯏꯈꯠꯄ ꯁꯠꯊ ꯄꯥꯏꯈꯠꯇꯦꯅꯦ
ꯑꯩꯗꯣ ꯀꯥꯎꯕꯅꯤꯅꯦ ꯑꯗꯨꯏꯅꯦ
ꯀꯔꯤ ꯀꯥꯎꯕ ꯑꯩ ꯁꯥꯎꯔꯛꯀꯅꯤꯀꯣ
ꯒ꯭ꯌꯥꯟꯒ ꯇꯥꯗꯦꯗ ꯑꯩꯁꯦ
ꯀꯩꯗꯧ ꯂꯩꯒꯦ ꯆꯥꯛ ꯅꯨꯡ ꯌꯥꯝ ꯊꯣꯡꯉꯕꯣ
ꯉꯁꯤꯗꯤ ꯑꯩꯈꯣꯏ ꯑꯩꯩ ꯏꯃꯥꯅ ꯇꯧꯈ꯭꯭ꯔꯔꯤ ꯑꯩ ꯇꯧꯗꯤꯌꯦꯦ
ꯑꯦꯁꯤꯅ ꯉꯥꯏꯀꯣ
ꯑꯁꯤꯗꯤ ꯑꯩ ꯋꯥꯛꯀꯤꯡ ꯆꯠꯊꯣꯛꯄ ꯑꯃꯨꯛ ꯑꯗꯨꯅ ꯅꯪ ꯉꯁꯤꯗꯤ ꯊꯣꯡꯈ꯭ꯔꯣ ꯍꯥꯏꯕ ꯑꯩꯅ
ꯑꯁ ꯑꯩꯈꯣꯏꯁꯨ ꯑꯍꯥꯎꯕ ꯊꯣꯡꯒꯅꯤ ꯉꯁꯤꯗꯤ
ꯀꯩ ꯃꯊꯤꯅꯨ ꯍꯥꯎꯗ ꯃꯥ ꯃꯥꯂꯤꯗ
ꯌꯦꯟꯖꯥꯡ ꯍꯥꯎꯕꯅꯦ
ꯌꯦꯟ ꯑꯣꯛ ꯁꯟ
ꯑꯣꯛꯅꯦ ꯑꯣꯛ
ꯥꯏꯃ ꯉꯁꯥꯏ ꯑꯌꯨꯛꯇ ꯉꯥꯏꯔꯤ ꯂꯝ ꯃꯨꯛ ꯁꯥꯥꯕ
ꯆꯥꯒꯦ ꯉꯁꯤꯗꯤ ꯍꯥꯎꯅ ꯊꯣꯡꯒꯦ ꯑꯃꯝꯇ
ꯆꯥꯟꯗꯦꯜꯗꯒꯤ ꯄꯨꯔꯛꯇꯅ ꯑꯩꯈꯣꯏ ꯀꯀꯥꯅ
ꯆꯥꯟꯗꯦꯜꯗꯒꯤꯗꯤ ꯅꯠꯇꯦꯗ ꯑꯩꯈꯣꯏꯗꯤ
ꯂꯝ ꯑꯣꯣꯛ ꯍꯥꯏꯕ ꯂꯝ ꯑꯣꯣꯛꯣꯛ
ꯎ ꯂ ꯆꯥꯅꯤꯡꯅꯤꯔ
ꯁꯕꯅꯤꯅꯦ
ꯑꯁ ꯃꯍꯥꯎ ꯌꯥꯎꯗꯕꯅꯤꯅ ꯑꯗꯨꯗꯤꯗꯤꯠ ꯂꯩꯇꯦ ꯑꯩ ꯑꯣꯛꯁꯥꯗꯗꯤ ꯃꯍꯥꯎ ꯌꯥꯝ ꯄꯥꯝꯃꯦ
ꯎ ꯌꯥꯝ ꯂꯩꯀꯣ ꯌꯥꯝ ꯂꯩꯕꯅꯤꯀꯣ ꯅꯪꯅ ꯐꯖꯅ ꯆꯥꯗ꯭ꯔꯒ
ꯈꯪꯗꯦ ꯑꯩꯅꯗꯤ ꯌꯥꯝ ꯀꯩꯅꯣ ꯇꯧꯕ ꯂꯝ ꯑꯣꯣꯛꯀꯨꯝꯕꯅ ꯆꯥꯅꯤꯡꯗꯕ ꯑꯣꯛꯁꯥꯁꯤꯅ ꯃꯍꯍꯥꯎꯗ ꯑꯁ
ꯑꯗꯣ ꯑꯗꯣ ꯅꯣꯏ ꯀꯩꯅꯣ ꯇꯧꯕ ꯑꯐꯨꯠꯄꯗꯣ
ꯑꯥꯎ
ꯄꯤꯁ ꯆꯥꯎ ꯆꯥꯎꯅ ꯊꯝꯕꯗꯣ ꯐꯨꯠꯂꯒ ꯆꯥꯕꯗꯣ ꯑꯗꯨꯗꯤ ꯀꯅꯦ ꯑꯗꯨꯒ ꯑ ꯃꯍꯤꯗꯨꯗꯀꯣ
ꯑ
ꯀꯩ ꯀꯩꯌꯥꯝ ꯂꯥꯎꯕꯗꯣ ꯑꯗꯨꯒ ꯈꯥꯗꯔꯔꯕ ꯑꯁ ꯑꯣꯏ ꯑꯣꯏꯗꯤ
ꯅꯪꯒꯤꯗꯣ ꯑꯩ ꯌꯥꯝ ꯆꯤꯡꯅꯔꯦꯕꯣ
ꯆꯝꯐꯨꯠ ꯍꯥꯏꯕꯅꯦꯍꯦ ꯑꯩꯗꯤ ꯃꯪꯒꯟ ꯀꯔꯤꯝ ꯀꯦꯝꯝ ꯂꯥꯎꯕꯗꯣ ꯑꯗꯨꯒ ꯍꯥꯎꯅꯤ ꯍꯥꯏꯕꯒꯤ ꯋꯥꯅꯤ ꯀꯩꯅꯣ ꯅꯪ ꯈꯜꯂꯤꯁꯦ
ꯎꯝ ꯇꯥꯕ꯭ꯔ ꯍꯥꯥ ꯍꯥ ꯀꯗꯕ ꯅꯒꯤ
ꯑꯩꯗꯣ ꯋꯥꯛꯀꯤꯡ ꯆꯠꯂꯒ ꯂꯥꯛꯑꯒ ꯍꯜꯂꯛꯑꯒ ꯑꯃꯨꯛ ꯏꯔꯨꯔꯦ ꯏꯔꯨꯔꯒ ꯑꯃꯨꯛ ꯏꯅꯔꯖꯤ ꯗ꯭ꯔꯤꯡ ꯊꯛꯑꯦ ꯏꯅꯔꯖꯤ ꯗ꯭ꯡ ꯊꯛꯑꯒ ꯑꯃꯨꯛ ꯍꯤꯞꯄꯤꯁꯤꯅꯤ
ꯑꯁ ꯌꯥꯝ ꯅꯨꯡꯉꯥꯏꯅꯦ ꯅꯣꯏ ꯄꯨꯟꯁꯤꯒꯤꯗꯤ
ꯑꯃꯨꯛ ꯕꯣꯜꯁꯦ ꯕꯣꯜꯁꯦ ꯑꯃꯨꯛ ꯍꯧꯔꯅꯤꯕꯀꯣ ꯑꯗꯨꯗꯒꯤꯀꯣ ꯑꯥꯒꯁꯇꯒꯤ ꯑꯗꯨ ꯄ꯭ꯔꯦꯛꯇꯤꯁꯁꯨ ꯑꯃ ꯍꯧꯔꯅꯤ ꯍꯥꯏꯕ ꯖꯨꯂꯥꯏꯗ
ꯑꯣ
ꯑꯗꯨ ꯒ꯭ꯌꯥꯟ ꯇꯥꯗꯅ ꯂꯩꯔꯦ ꯍꯧꯖꯤꯛ ꯃꯅꯤꯄꯨꯔ ꯏꯁꯇꯦꯠ ꯂꯤꯛ ꯁꯥꯟꯅꯗꯣꯏꯔꯥ ꯁꯨꯄꯔ ꯗꯤꯕꯤꯖꯟ ꯁꯥꯟꯅꯗꯣꯏꯔꯥ ꯌꯥ ꯒ꯭ꯌꯥꯟ ꯇꯥꯗ꯭ꯔꯦꯕ ꯑꯗꯨꯒꯤ ꯄꯩꯁꯥ ꯌꯥꯝꯕꯗ ꯆꯠꯇꯣꯏꯅꯦꯕ ꯑꯗꯨꯒꯤ ꯑꯗꯒꯤ ꯍꯧꯖꯤꯛ ꯀꯣꯛ ꯉꯥꯎꯔꯅꯦ ꯉꯁꯥꯏ ꯏꯃꯥꯟꯅꯕ ꯏꯃꯥꯟꯅꯕ ꯑꯃ ꯀꯣꯜ ꯇꯧꯔꯛꯑꯝꯕ ꯚꯥꯏ ꯁꯨꯃꯥꯏꯅ ꯇꯧꯋꯦ ꯁꯨꯃꯥꯏ ꯁꯤ ꯁꯨꯄꯔ ꯗꯤꯚꯖꯟꯗꯅ ꯁꯨꯃꯥꯏꯅ ꯍꯥꯏ ꯈꯣꯠꯂꯦ ꯍꯥꯏꯔꯑꯦ ꯑꯗꯨꯒ ꯁꯤ ꯂꯈꯤꯗꯅ ꯁ ꯃꯥꯥꯏ ꯍꯥꯏꯔ ꯑꯩꯈꯣꯟꯅ ꯑꯣ ꯑꯩꯅꯗꯤ ꯍꯥꯏꯈꯤꯕꯅꯦ ꯑꯩꯈꯣꯏ ꯈꯪꯗꯦꯅꯦ ꯑ ꯅꯣ ꯄꯩꯁꯥ ꯄꯤꯕ ꯄꯤꯗꯕꯗꯤ ꯇꯣꯛꯈꯣ ꯇꯥꯛꯏꯕ ꯃꯤꯗꯣ ꯐꯔꯗꯤ ꯌꯥꯎꯋꯦ ꯍꯥꯏꯕ ꯄ꯭ꯂꯦꯌꯔꯕꯨ ꯐꯖꯔꯗꯤ ꯃꯤꯕꯨ ꯐꯖꯔꯗꯤ ꯄꯩꯁꯥ ꯄꯤꯒꯦꯔꯥ ꯄꯤꯔꯣꯏꯒꯦꯔꯥ ꯁꯥꯟꯅꯕꯤꯒꯦ ꯑꯩꯅ ꯍꯥꯏꯕꯅꯦꯕ ꯍꯥꯏꯕꯗꯤ ꯄꯩꯁꯥꯁꯨ ꯄꯤꯔꯒ ꯑꯃꯨꯛ ꯐꯥꯖꯗ꯭ꯔꯗꯤ ꯅꯨꯡꯉꯥꯏꯇꯦ ꯑꯗꯨꯅ ꯄꯩꯁꯥ ꯄꯤꯗ꯭ꯔꯒ ꯄ꯭ꯂꯦꯌꯔ ꯑꯐꯕꯔꯣꯝꯗ ꯑꯃꯨꯛ ꯆꯠꯅꯤꯡꯕ ꯑꯩꯈꯣꯏꯒꯤ ꯄ꯭ꯂꯦꯌꯔꯒꯤ ꯍꯤꯁꯇ꯭ꯔꯤꯗꯣ ꯐꯖꯅꯕ ꯁꯤꯕꯤ ꯁꯝꯅ ꯍꯥꯏꯔꯕꯗ ꯁꯤꯕꯤ ꯁꯤꯚꯤꯗꯣ ꯐꯖꯅꯕ
ꯐꯩꯅꯤ ꯐꯩꯅꯤ ꯍꯣꯠꯅꯧ ꯍꯣꯠꯅꯧ ꯍꯣꯠꯅꯕ ꯀꯟꯕꯅ ꯐꯪꯉꯅꯤ ꯀꯅ ꯃꯥꯏ ꯄꯥꯛꯀꯗ
ꯑꯦ ꯐꯨꯠꯕꯣꯂꯔ ꯀꯥꯏꯗꯤ ꯑꯣꯏꯅꯤꯡꯗꯦꯅ ꯆꯨꯝꯅ ꯁꯨꯝ ꯕꯤꯠꯀꯤ ꯋꯥꯅꯤ ꯑꯗꯨꯝ
ꯑꯦ ꯃꯇꯝ ꯃꯥꯡꯗ꯭ꯔꯦ ꯑꯗꯨꯗꯤ ꯇꯣꯛꯈꯣ ꯃꯇꯝꯕꯨꯗꯤ ꯃꯥꯡꯗꯦꯗ ꯑꯗꯨ ꯑꯣꯏꯔꯁꯨ ꯍꯥꯏꯗꯤ ꯅꯣꯏꯅ ꯍꯧꯖꯤꯛ ꯀꯩꯅꯣ ꯊꯕꯛꯀꯨꯝꯕ ꯑꯦꯛꯖꯥꯝꯒꯨꯝꯕ ꯊꯥꯅꯤ ꯃꯇꯝꯅꯤꯅꯀꯣ
ꯑꯦꯛꯖꯥꯝꯒꯨꯝꯕ ꯊꯥꯔꯅꯦ ꯍꯧꯖꯤꯛ
ꯃꯥꯡꯉꯦ ꯍꯥꯏꯕꯅꯤ
ꯁꯦꯟꯇ꯭ꯔꯦꯜꯒꯤ ꯊꯕꯛꯁꯨ ꯇꯧꯔꯤ ꯑꯦ
ꯑꯦꯛꯖꯥꯝꯒꯨꯝꯗ ꯊꯥꯔꯤ ꯍꯥꯏꯕ ꯁꯦꯟꯇ꯭ꯔꯦꯜꯒꯨꯝꯕꯒꯤ ꯊꯕꯛꯁꯨ ꯑꯗꯨꯝ ꯑꯦꯛꯖꯥꯝ ꯊꯥꯔꯤ ꯍꯥꯏꯕ ꯑꯦꯁ ꯑꯦꯁ ꯁꯤꯒꯨꯝꯕ
ꯑꯣ ꯊꯥꯎ ꯊꯥꯎ
ꯁꯤꯕꯥꯏꯒꯤꯒꯨꯝꯕꯗ ꯑꯗꯨꯝ ꯊꯥꯔꯦ ꯍꯥꯏꯅ
ꯇꯧꯕꯗ ꯍꯥꯏꯠꯇꯣ ꯂꯩꯔꯗꯤ ꯑꯗꯨꯝ ꯁꯦꯕꯥꯏ ꯀꯩꯒꯨꯝꯕ ꯑꯗꯨꯝ ꯌꯥꯎꯁꯜꯂꯣꯗ
ꯑꯣꯏ ꯍꯥꯏꯛꯁꯦ ꯄꯥꯝꯃꯨꯒꯤꯅꯦ ꯁꯤꯚꯥꯏ ꯆꯪꯒꯗꯕ ꯍꯥꯏꯛꯇꯣ
ꯑꯣ
ꯑ ꯑꯁ ꯑꯩꯉꯣꯟꯗ ꯁꯤꯐꯥꯏ ꯆꯪꯉꯣ ꯆꯪꯉꯣ ꯆꯪꯉꯛꯑꯣ ꯆꯪꯉꯣ ꯑꯩꯁꯨ ꯍꯥꯟꯅꯗꯤ ꯄꯥꯝꯃꯝꯕꯅꯦ ꯑꯣ ꯑꯃꯨꯛ ꯄꯥꯝꯃꯛꯇꯕ ꯑꯃꯨꯛ
ꯏꯁꯣꯔꯤꯒꯤꯅ ꯑꯩꯁꯨꯦ ꯍꯋꯥꯏꯁꯨꯠ ꯐꯕꯅꯤꯅ
ꯐꯩ ꯁꯦꯟꯇ꯭ꯔꯦꯜꯒꯤ ꯁꯤꯐ ꯍꯥꯏꯗꯤ ꯑꯗꯨꯒ ꯐꯦꯁꯤꯂꯤꯇꯤꯁꯨ ꯌꯥꯝ ꯐꯪꯉꯦ ꯑꯗꯨꯕꯨꯗꯤ ꯈꯪꯉꯤꯅ ꯑꯗꯒꯤ ꯑꯩꯈꯣꯏ ꯏꯃꯥꯒꯤ ꯃꯅꯥꯎꯄꯥꯁꯦ ꯑꯥꯔꯃꯤ ꯍꯥꯟꯅ ꯑꯣꯏꯔꯝꯕꯅꯦꯕ ꯑꯗꯒꯤ ꯗ ꯑꯥꯔꯃꯤ ꯌꯥꯝ ꯑꯣꯏꯍꯟꯅꯤꯡꯕ ꯑꯗꯨꯕꯨ ꯑꯩꯅ ꯑꯥꯔꯃꯤ ꯆꯦꯟꯕ ꯍꯧꯕꯗꯨꯗꯤ ꯃꯇꯝꯗꯣ ꯈꯔ ꯍꯦꯟꯗꯣꯛ ꯈ꯭ꯔꯕ ꯍꯥꯏꯇꯥꯔꯦ ꯑꯩꯅ ꯑꯩꯗꯤ ꯑꯃ ꯑꯃꯨꯔꯛꯈꯛ ꯆꯦꯟꯕ ꯐꯪꯈ꯭ꯔꯦꯕ ꯍꯥꯏꯗꯤ ꯆꯍꯤ ꯆꯍꯤ ꯍꯥꯟꯅ ꯁꯨꯗꯣꯛꯈ꯭ꯔꯕ ꯍꯥꯏꯇꯥꯔꯦ ꯃꯣꯏꯗꯤ ꯆꯍꯤ ꯇꯔꯥ ꯔꯥ ꯆꯍꯤ ꯇꯔꯥꯅꯤꯄꯥꯜ ꯀꯩꯅꯣꯗꯒꯤ ꯇꯔꯥꯃꯉꯥꯗꯔ ꯇꯔꯥ ꯇꯔꯨꯛꯇꯔ ꯂꯧꯔꯦ ꯇꯔꯥꯇꯔꯨꯛꯇꯒꯤꯅ ꯆꯍꯤ ꯀꯨꯟꯃꯥꯊꯣꯏ ꯀꯨꯟꯃꯥꯊꯣꯏ ꯐꯥꯎ ꯂꯧꯕꯅꯦꯕ ꯑꯣ ꯑꯩꯒꯤ ꯆꯍꯤꯗꯣ ꯑꯩꯒꯤ ꯑꯦꯀꯥꯗꯃꯤꯛ ꯑꯦꯖꯇꯁꯨ ꯍꯦꯟꯜꯂꯤ ꯀ꯭ꯔꯦ
ꯎꯝ
ꯑꯦꯀꯥꯗꯃꯤꯛ ꯑꯦꯖꯇ ꯐꯥꯎꯕ ꯍꯦꯟꯈ꯭ꯔꯦꯕ ꯎꯄꯥꯏ ꯂꯩꯇꯦ ꯑꯗꯒꯤ ꯑꯩ ꯑꯍꯥꯟꯕ ꯆꯦꯟꯕꯗ ꯑꯁ ꯀꯩꯗꯥ ꯍꯥꯏꯔꯗꯤ ꯆ ꯀꯥꯡ ꯊꯣꯛꯑꯦ ꯀꯥꯡꯁꯤ ꯀꯥꯡꯁꯤꯅꯦ ꯐꯖꯔꯦ ꯃꯤꯅ ꯀꯤꯂꯣꯃꯤꯇꯔ ꯑꯃꯒ ꯑꯩꯔꯣ
ꯎꯝ
ꯑꯩ ꯍꯟꯗꯛꯇꯤ ꯄꯥꯗꯦꯍꯦ
ꯄꯥꯗꯕ꯭ꯔꯣ
ꯍꯟꯗꯛꯇꯤ ꯄꯥꯗꯦꯕ
ꯑꯣ ꯍꯅꯦ
ꯍꯟꯗꯛꯇꯤ ꯄꯥꯗꯦ ꯍꯟꯗꯛꯇꯤ ꯑꯃꯨꯛ ꯖꯤꯝꯒꯨꯝꯕ ꯆꯠꯄ ꯍꯧꯔꯅꯤ ꯑꯃꯨꯛ
ꯆꯕꯁ ꯅꯩꯅꯅꯦ
ꯀꯩꯅꯣ ꯈꯨꯠꯁꯦ ꯈꯤꯇꯪ ꯁꯥꯟꯅꯅꯤꯡꯕ ꯈꯨꯠꯁꯦ ꯈꯨꯗꯥꯡꯁꯤ ꯈꯔ ꯐꯖꯗꯕ
ꯅꯨꯪꯉꯥꯏꯔꯦꯁꯦ
ꯀꯥꯏꯗꯤ ꯈꯣꯡꯗꯤ ꯑꯗꯨꯝ ꯣ ꯁꯥꯟꯅꯕꯅꯤꯅ ꯑꯗꯨꯝ ꯈꯣꯡꯗꯤ ꯃꯊꯟꯗꯒ ꯑꯗꯨꯝ ꯀꯩꯅꯣ ꯇꯧꯈꯤꯅꯤ ꯈꯣꯡꯗꯤ ꯑꯗꯨꯝ ꯇꯧꯋꯦ ꯑꯗꯨꯝ
ꯑꯩꯅꯗꯕ ꯈꯨꯠꯁꯦ ꯈꯔ ꯊꯤꯕ ꯍꯥꯏꯇꯥꯔꯦ ꯃꯁ ꯃ ꯀꯥ ꯇꯒ ꯅꯤꯡꯉꯣ
ꯀꯔꯤꯗꯦꯕꯀꯣ ꯖꯤꯝ ꯁꯥꯟꯅꯕꯁꯨ ꯄꯩꯁꯥ ꯌꯥꯝ ꯆꯪꯕ ꯅꯠꯇ꯭ꯔꯣ
ꯍꯈꯣꯏꯗ ꯄꯩꯁꯥ ꯆꯪꯉꯤꯗ ꯊꯥ ꯑꯃꯗꯪ ꯖꯤꯝ ꯑꯍꯣꯡ ꯑꯍꯣꯡꯕ ꯃꯐꯝ ꯌꯥꯝ ꯂꯩꯗ ꯍꯣꯡꯕ ꯌꯥꯝꯅꯦ ꯑꯍꯣꯡꯕꯗ ꯍꯦꯛꯇ ꯆꯠꯁꯜꯂ ꯂꯣꯏꯔꯦ ꯅꯠꯇ꯭ꯔꯥ ꯍꯛꯆꯥꯡ ꯐꯔꯦ ꯂꯣꯏꯔꯦ ꯑꯗꯣ ꯑꯩ ꯄꯥꯈꯣꯡ ꯑꯃ ꯆꯠꯂꯎꯨꯔꯦ ꯏꯆꯦ
ꯆꯂꯧꯅꯦ ꯍꯩꯕ꯭ꯔꯣ ꯌꯦꯦ
ꯑꯗ ꯑꯩꯒꯤ ꯄꯥꯈꯣꯡ ꯆꯠꯂꯛꯏꯁꯦ ꯋꯥꯔꯤꯗꯨ ꯂꯣꯏ ꯁꯝꯅꯗꯣꯏꯅꯤꯀꯣ
ꯌꯦꯡꯒꯦ ꯑꯩ ꯑꯩ ꯍꯩꯗꯤ ꯍꯩꯇꯕꯅꯦ ꯁꯨꯃꯥꯏꯅ ꯄꯈꯣꯟ ꯆꯟꯕꯁꯦ
ꯑꯗꯨ ꯑꯗꯨꯗꯤ ꯀꯥꯔꯥ ꯀꯥꯔ ꯅ ꯊꯕ ꯀꯔꯤꯅꯣ
ꯀꯔ ꯀꯔ ꯅꯥꯜ ꯊꯕ ꯂꯥꯐꯨ
ꯍꯩꯔꯤꯁꯤꯗꯤ ꯍꯩꯔꯤꯁꯤꯗꯤ ꯑꯗꯨꯗꯅꯦ ꯍꯧꯖꯤꯛ ꯁꯃꯨꯗ꯭ꯔꯨ ꯑꯆꯕꯁꯤꯗ ꯏꯁꯤꯡ ꯏꯄꯥꯛ ꯑꯆꯧꯕꯕꯁꯤꯗ ꯃꯌꯥꯏꯁꯤꯗ ꯑꯥꯏꯂꯦꯟ ꯑꯃ ꯂꯩꯕ ꯍꯥꯏ ꯇꯔꯦ ꯑꯥꯏꯂꯦꯟ ꯑꯃ ꯂꯩꯕ ꯍꯥꯏ ꯇꯔꯦ ꯑꯗꯨꯗꯅꯦ ꯑꯦꯄꯜ ꯄꯥꯝꯕꯤ ꯑꯃ ꯍꯧꯕ ꯑꯗꯨꯗ ꯅꯨꯄꯥꯁꯦ ꯑ ꯀꯩꯅꯣ ꯕꯤꯁꯇꯒꯤꯗꯤ ꯃꯥꯁꯦ ꯎꯔꯕ ꯍꯧꯖꯤꯛ ꯑꯦꯄꯜ ꯄꯥꯝꯕꯤꯁꯦ ꯃꯥ ꯆꯠꯅꯤꯡꯉꯕ ꯃꯥꯁꯦ ꯀꯃꯥꯏꯅ ꯂꯧꯒꯅꯤ
ꯑꯗꯣ ꯍꯤ ꯇꯣꯡꯉꯒ ꯆꯪꯕꯁꯨ ꯌꯥꯗꯕ ꯏꯔꯣꯏꯔꯒ ꯆꯪꯕꯁꯨ ꯌꯥꯗꯕ ꯍꯦꯂꯤꯀꯣꯞꯇꯔ ꯄ꯭ꯂꯦꯟ ꯂꯥꯛꯑꯁꯨ ꯌꯥꯗꯕ
ꯑꯥ ꯑꯁꯤꯁꯦ ꯊꯥꯏꯅ ꯑꯩꯉꯣꯟꯗ ꯃꯤ ꯑꯃꯅ ꯐꯪꯕꯅꯦ ꯑꯗꯨ ꯑꯩ ꯄꯥꯎꯈꯨꯝ ꯄꯤꯕ ꯍꯩꯇꯕꯅꯤꯅꯦ ꯇꯥꯕ꯭ꯔ
ꯎꯝ ꯇꯥꯏꯅꯦ ꯇꯥꯏꯅꯦ ꯈꯨꯝꯨꯅꯤ ꯈꯨꯝꯨꯅꯦ
ꯕꯅꯤꯅꯦ
ꯈꯨꯝꯕꯥ ꯉꯝꯒꯤꯗꯦ
ꯑꯧ
ꯑꯟꯁꯔ ꯍꯥꯏꯕꯤ ꯌꯨꯔꯥ ꯑꯟꯁꯔ ꯍꯥꯏꯕꯤꯌꯨꯔꯥ ꯍꯥꯏꯕꯤꯅꯨꯔꯥ? ꯑꯟꯁꯔꯁꯦ ꯁꯨꯃꯨꯗ꯭ꯔꯨꯗꯥ ꯑꯦꯄꯜ ꯄꯥꯝꯕꯤ ꯑꯃꯇ ꯍꯧꯗꯦ
ꯍꯥ ꯍꯥ ꯑꯩꯗꯣ ꯀꯣꯏꯁꯟꯗꯣ ꯌꯥꯝ ꯃꯨꯟꯅꯗꯤ ꯇꯥꯜꯔꯨꯗ꯭ꯔꯦ ꯑꯗꯨ ꯑꯣꯏꯔꯁꯨ ꯌꯥꯝꯅ ꯂꯥꯏꯕ ꯑꯣꯏꯔꯝꯃꯤꯅꯦ ꯑꯁ ꯀꯣꯛ ꯁꯦ
ꯆꯔꯨꯗꯩ ꯄꯔꯍꯧꯗꯦ ꯀꯣꯛ ꯌꯥꯝ ꯊꯥꯗꯗ꯭ꯔꯁꯨ ꯌꯥꯏ ꯁꯤꯅꯦ ꯌꯥꯝ ꯂꯥꯏꯅ ꯂꯨꯍꯟꯕꯗꯣ ꯍꯤ ꯍꯤꯏꯏ ꯑꯗꯣ ꯑꯗꯣ ꯏꯂꯐꯦꯟꯁꯦ ꯐ꯭ꯔꯤꯖꯇ ꯀꯃꯥꯏ ꯍꯥꯞꯀꯅꯤ ꯍꯥꯞꯀꯅꯤ ꯈꯪꯕꯔꯥ?
ꯍꯥꯥꯍꯍꯍꯍ
ꯏꯂꯥꯐ꯭ꯔꯦꯟꯁꯤ ꯐ꯭ꯔꯤꯖꯇꯥ ꯀꯃꯥꯏꯅ ꯍꯥꯔꯛꯀꯅꯤ?
ꯀꯧꯅꫭ ꯑꯦꯂꯁꯦꯟ ꯐꯔꯤꯖꯇꯥ ꯀꯨꯃꯥꯏ ꯍꯥꯞꯇꯧꯔꯤꯒ° ꯑꯦꯂꯤꯐꯦꯟ ꯑꯦꯂꯤꯐꯦꯟꯅ ꯐ꯭ꯔꯤꯖꯇꯥ ꯍꯥꯞꯄꯗꯤ ꯈꯪꯗꯦꯍꯦ ꯅꯪꯁꯨ꯫
ꯑꯟꯁꯔ ꯑꯃꯥ ꯍꯥꯏꯔꯛꯑꯣ꯫
ꯑꯗꯨ ꯀꯃꯥꯏꯅ ꯈꯪꯉꯅꯤ ꯏꯂꯤꯐꯦꯟꯅ ꯐꯤꯁ ꯆꯥꯕꯗꯤ
ꯅꯪ ꯑꯟꯁꯔ ꯈꯪꯗ꯭ꯔꯦ?
ꯈꯪꯉꯦꯗꯥ!
ꯏꯂꯦꯐꯦꯟ ꯏꯂꯦꯐꯦꯟꯗꯨ ꯐ꯭ꯔꯤꯖꯇ ꯌꯥꯝ ꯂꯥꯏꯅ ꯍꯥꯞꯄꯗꯣ ꯌꯥꯝ ꯂꯥꯏꯅ ꯐ꯭ꯔꯤꯖꯇꯣ ꯍꯦꯛ ꯍꯥꯡꯗꯣꯛꯑꯅꯦꯕ ꯑꯦꯂꯤꯐꯦꯟꯗꯣ ꯍꯥꯞꯄꯥꯒ ꯂꯣꯏꯔꯦ ꯀꯩꯅꯣ
ꯍꯨꯝ ꯀꯔꯤ
ꯑꯗꯨꯅꯦ ꯀꯔꯤꯅꯣ ꯈꯪꯗꯦ ꯅꯪꯁꯤ
ꯈꯪꯗꯦ ꯗꯥ ꯅꯪꯁꯨ ꯔꯨꯕꯔ ꯍꯥꯏꯔꯒ ꯑꯗꯨꯝ ꯂꯨꯕ ꯃꯥꯜꯂꯒ ꯑꯃꯨꯛꯀ ꯂꯥꯏꯔꯝꯕꯀꯣ ꯅꯪꯒꯤꯁꯦ
ꯅꯣꯡꯃꯁꯤ ꯍꯧꯖꯤꯛ ꯖꯪꯒꯜꯒꯤ ꯅꯤꯡꯊꯧ ꯍꯥꯏꯕꯗꯤ ꯀꯅꯥꯅꯣ ꯅꯪ ꯈꯪꯕ꯭ꯔꯥ?
ꯖꯪꯒꯜꯒꯤ ꯅꯤꯡꯊꯧꯗꯤ ꯀꯩꯅꯣ ꯅꯤꯅ° ꯗꯥ ꯀꯩꯅꯣꯗꯣ ꯑꯥ ꯂꯥꯏꯌꯣꯟꯗꯣ꯫
ꯑꯥꯑ ꯅꫭꯡꯁꯥ ꯀꯣ ꯑꯥ ꯅꯣꯡꯁꯥꯅ ꯃꯤꯇꯤꯡ ꯀꯧꯔꯦꯕ ꯃꯣꯏ ꯖꯪꯒꯜꯁꯤꯗ ꯃꯤꯇꯤꯡ ꯀꯧꯕꯁꯤꯗ ꯉꯁꯤꯗꯤ ꯃꯤꯇꯤꯡ ꯂꯣꯏ ꯂꯩꯒꯅꯤ ꯂꯥꯛꯇꯕ ꯁꯨꯡꯌꯥ ꯌꯥꯔꯣꯏ ꯔꫭꯏꯅ ꯔꯥꯛꯇꯕꯁꯤꯡ ꯑꯩꯅ ꯑꯥꯠ ꯑꯍꯛꯄ ꯆꯩꯔꯥꯛ ꯄꯤꯒꯅꯤ ꯆꯩꯔꯥꯛ ꯑꯀꯟꯕ ꯑꯃ ꯄꯤꯒꯅꯤ ꯁꯤꯅꯤꯗꯥ ꯍꯧꯖꯤꯛꯀꯤ ꯅꯤꯡꯊꯧꯁꯤꯅ ꯍꯥꯏꯔꯤꯁꯦ ꯑꯗꯨꯗ ꯑꯥꯑ ꯁꯥ ꯎꯆꯦꯛ ꯀꯩꯅꯣ ꯃꯌꯥꯝꯁꯦ ꯂꯣꯏꯅ ꯁꯨꯔꯦꯕꯥ꯫ ꯈꯪꯕꯔꯥ ꯍꯧꯖꯤꯛ ꯁꯨꯗꯕ ꯑꯃꯈꯛ ꯂꯩ ꯑꯗ ꯅꯤꯡꯊꯧꯁꯤ ꯌꯥꯝ ꯊꯤꯅ ꯁꯥꯎꯔꯦ ꯁꯤꯕꯒꯤ ꯆꯩꯔꯥꯛꯐꯥꯎ ꯄꯤꯔꯒꯦꯅ ꯃꯥꯁꯦ ꯍꯥꯏꯔꯦꯕꯥ ꯑꯗꯥ ꯂꯝꯍꯨꯏ ꯐꯣꯛꯁꯇꯣ ꯂꯝꯍꯨꯏ ꯐꯣꯛꯁꯇꯣ!
ꯑꯥꯑꯑ
ꯊꯤꯕ ꯆꯠꯂꯣ ꯍꯥꯏꯔꯦꯕ ꯃꯤ ꯂꯥꯛꯃꯟꯗꯕꯗ ꯊꯤꯕ ꯆꯠꯂꯣ ꯍꯥꯏꯕꯗꫭ ꯐꯧꯖꯤꯛ ꯂꯥꯛꯇꯕ ꯂꯥꯛꯇꯕ ꯁꯥꯁꯦ ꯂꯥꯛꯇꯕ ꯁꯥ ꯅꯠꯇ꯭ꯔꯒ ꯎꯆꯦꯛꯁꯦ ꯀꯅꯥꯅꫭ ꯅꯪ ꯈꯪꯕꯔꯥ
ꯇꯣꯇ ꯁꯣ
ꯈꯪꯕꯔꯥ ꯑꯟꯁꯔ
ꯈꯪꯗꯥꯕꯩꯅ° ꯇꯣꯇ꯭ꯔꯣꯁꯨ꯭ꯔꯣ ꯍꯥꯏꯔꯤꯗꯣ
ꯇꯣꯇꯣꯁ ꯅꯠꯇꯦ ꯉꯁꯥꯏꯒꯤ ꯐꯔꯤꯖꯇꯥ ꯍꯥꯞꯈꯤꯕ ꯑ°ꯔꯥꯚꯦꯟꯗꯣ
ꯑꯂꯥ ꯃꯤ ꯎꯁꯤꯠꯇ꯭ꯔꯦꯗ ꯅꯪꯒꯤ ꯗꯨꯗꯤ ꯄꯥꯕꯦꯔꯥꯑꯅꯤ ꯅꯪꯒꯤꯗꯤ
ꯑꯃꯨꯛ ꯂꯩꯔꯤꯅꯦ ꯑꯃ ꯑꯃ ꯑꯃꯨꯛ ꯍꯥꯏꯔꯛꯎꯔ ꯅꯪ ꯌꯥꯝꯄꯪꯉꯤꯗ ꯌꯥꯝ ꯅꯨꯡꯉꯥꯏꯗ ꯄꯪꯕꯅꯤꯡꯁꯦ ꯄꯥꯈꯣꯡ ꯆꯟꯕ ꯌꯥꯝ ꯅꯨꯡꯉꯥꯏ ꯈꯪꯕ꯭ꯔ ꯑ ꯁꯨꯃꯥꯏꯅ ꯇꯧꯕ ꯑ
ꯍꯜꯂꯣ
ꯍꯦꯂꯤꯀꯣꯞꯇꯔꯁꯤꯗ
ꯍꯥ
ꯍꯦꯂꯤꯀꯣꯄꯇꯔ ꯍꯦꯂꯤꯀꯣꯄꯇꯔ ꯍꯦꯂꯤꯀꯣꯄꯇꯔ ꯌꯨꯝ ꯁꯥꯟꯅꯕ ꯆꯦꯛꯇꯣ ꯈꯪꯕ꯭ꯔꯥ ꯌꯨꯝ ꯁꯥꯟꯅꯕ ꯆꯦꯛꯇꯣ
ꯎꯝ
ꯆꯥꯝꯃ ꯄꯨꯔꯛꯑꯕ ꯆꯥꯝꯃ ꯄꯨꯔꯛꯄ ꯑꯗꯨ ꯄꯥꯏꯈꯠꯂꯛ ꯀꯥꯟꯗ ꯄꯥꯏꯈꯠꯂꯒ ꯄꯥꯏꯅ ꯄꯥꯏꯅ ꯑꯃ ꯇꯥꯍꯧꯔꯕ ꯈꯪꯕ꯭ꯔꯥ
ꯎꯝ
ꯑꯃꯁꯦ ꯇꯥꯍꯧꯔꯕ ꯑꯗꯣ ꯈꯥꯝꯗꯕ ꯀꯥꯟꯗ ꯈꯥꯝꯗꯕ ꯀꯥꯟꯁꯤꯗ ꯆꯦꯛꯇꯣ ꯀꯌꯥꯃꯨꯛ ꯀꯌꯥꯝ ꯂꯦꯝꯒꯅꯤ ꯑꯃ ꯇꯥꯍꯧꯔꯕ ꯑꯗꯣ ꯆꯦꯛꯇꯣ ꯀꯌꯥꯝ ꯂꯦꯝꯒꯅꯤ ꯈꯝꯕꯝꯗꯨꯗ
ꯑꯃꯈꯛꯇ ꯇꯥꯍꯧꯕ
ꯑꯃ ꯇꯥ ꯍꯥꯎꯕ ꯍꯣꯏ
ꯑꯗꯨꯗꯤ ꯀꯩꯅꯣ ꯑꯥ ꯅꯥꯏꯟꯇꯤ ꯅꯥꯏꯟ ꯂꯦꯝꯕꯅꯤꯅ ꯀꯩꯅ ꯆꯦꯛ ꯆꯥꯝꯃꯗ ꯑꯃ ꯇꯥꯍꯧꯔꯗꯤ ꯅꯥꯏꯟꯇꯤ ꯅꯥꯏꯟ ꯅꯦꯝꯗ꯭ꯔꯣ
ꯑꯣꯀꯦ ꯑꯣꯀꯦ